ꯍꯜꯂꯣ ꯍꯜꯂꯣ꯫
ꯑꯣ ꯇꯥꯏꯌꯦꯀꯣ꯫ ꯇꯥꯥꯏꯌꯦꯀꯣ꯫
ꯇꯥꯗꯕ꯭ꯔꯣ꯫
ꯇꯥꯏꯌꯦ ꯇꯥꯏꯌꯦ ꯅꯪ ꯑꯩꯕꯨ ꯕꯣꯏꯁ ꯇꯥꯗꯕ ꯖꯥꯠꯂ꯫ ꯍꯜꯂꯣ꯫ ꯍꯜꯂꯣ꯫ ꯇꯥꯗꯕ꯭ꯔꯣ꯫
ꯍꯜꯂꯣ꯫
ꯍꯜꯂꯣ ꯍꯜꯂꯣ ꯇꯥꯏꯌꯦ ꯇꯥꯏꯌꯦ꯫ ꯍꯜꯂꯣ ꯍꯜꯂꯣ꯫ ꯇꯥꯗꯔꯤꯕꯣ꯫ ꯇꯥꯗꯕꯔꯣ꯫
ꯇꯥꯗꯦ ꯇꯥꯗꯦ ꯑꯩꯒꯤꯗꯤ ꯇꯥꯕ꯭ꯔꯣ꯫
ꯅꯪꯒꯤꯗꯤ ꯇꯥꯏꯌꯦ ꯅꯪꯒꯤꯗꯤꯇꯥꯏꯌꯦ꯫
ꯑꯩꯗꯤ ꯇꯥꯗꯦ ꯀꯔꯤ ꯇꯧꯅꯤ ꯑꯗꯨꯗꯤ꯫
ꯑ ꯀꯩꯅꯣ ꯅꯪꯒꯤ ꯏꯁꯄꯤꯀꯔꯒꯨꯝꯕ ꯑꯣꯏꯕ ꯖꯥꯠꯂꯥ꯫